ꯅꯨꯡꯉꯥꯏꯔꯤꯌꯦ ꯅꯪꯗꯤ
ꯑꯣ ꯑꯩꯁꯨ ꯅꯨꯡꯉꯥꯏꯔꯤꯌꯦ ꯀꯩꯀꯩ ꯍꯣꯠꯅꯔꯤꯒꯦ
ꯑ ꯍꯧꯖꯤꯛꯁꯦ ꯑꯩꯁꯦ ꯆꯥꯛ ꯊꯣꯡꯔꯒ ꯂꯩꯌꯦ
ꯑꯣ ꯀꯩ ꯌꯦꯟꯁꯥꯡ ꯊꯣꯡ ꯑꯣꯏꯕꯅꯧ
ꯑ ꯕꯤꯟꯁ ꯍꯋꯥꯏ ꯑꯗꯨꯒ ꯆꯤꯟ ꯐꯤꯁꯇꯣ ꯉꯥ
ꯑꯣ ꯇꯤꯟꯐꯤꯁ ꯉꯥ ꯉꯥ ꯀꯧꯇꯥꯗꯣ ꯑꯣ
ꯅꯪ ꯅꯣꯏꯗꯤ ꯆꯥꯔꯕꯣ
ꯍꯣꯏ ꯆꯥꯗ꯭ꯔꯤꯗ ꯊꯣꯡ ꯊꯣꯡ ꯍꯧꯗ꯭ꯔꯤꯌꯦ ꯊꯣꯡꯉꯅꯤ ꯄꯨꯡ ꯇꯔꯦꯠ ꯑꯗꯥꯏ ꯇꯔꯛꯄ ꯃꯇꯝ ꯇꯥꯔꯤꯉꯩ ꯇꯔꯨꯛ ꯃꯈꯥꯏ ꯍꯧꯖꯤꯛ ꯊꯣꯡꯉꯛ ꯆꯥꯛꯄꯨꯗꯤ ꯊꯣꯉꯛꯄ ꯍꯧꯔꯦ ꯏꯟꯁꯥꯡ ꯊꯣꯡꯗ꯭ꯔꯤꯌꯦ ꯆꯥꯛꯄꯨꯗꯤ ꯈꯔ ꯊꯦꯡ ꯊꯦꯡꯉ ꯊꯦꯡꯉ ꯆꯥꯏ ꯑꯩꯈꯣꯏꯕꯨꯗꯤ
ꯑꯣ
ꯊꯦꯡꯕ ꯍꯥꯏꯁꯦ ꯅꯤꯄꯥꯟ ꯇꯥꯗ꯭ꯔꯤꯉꯥꯏ ꯇꯔꯦꯠ ꯃꯈꯥꯏꯒꯨꯝꯕꯗꯀꯣ ꯑꯗꯨꯃꯥꯏꯅ ꯑꯗꯥꯏ ꯅ ꯑꯗꯨꯝ ꯆꯥꯏ ꯅꯣꯏꯒꯤꯗꯤ ꯀꯥꯏ ꯄꯨꯡ ꯀꯌꯥ ꯆꯥꯕ
ꯑꯩꯈꯣꯏꯁꯨ ꯄꯨꯡ ꯃꯉꯥ ꯇꯔꯨꯛ ꯇꯔꯦꯠ ꯇꯔꯦꯠ ꯅꯤꯄꯥꯜ ꯑꯗꯨꯒꯨꯝꯕꯗ ꯊꯦꯡꯅ ꯆꯥꯏꯗ
ꯊꯦꯡ ꯅꯣꯏ ꯅꯣꯏ ꯊꯦꯡ ꯊꯦꯡ ꯆꯥꯕꯅ ꯐꯕ꯭ꯔꯥꯅꯦ ꯑ ꯉꯟꯇ ꯉꯟꯇꯥ ꯆꯥꯗꯥꯏꯅꯦ ꯅꯣꯏꯗꯤ
ꯑꯣ ꯃꯔꯛ ꯃꯔꯛꯇ ꯐꯤꯛꯁ ꯑꯣꯏꯗꯦ ꯑꯩꯈꯣꯏꯗꯤ ꯑꯗꯨꯝ ꯂꯥꯝꯃꯗꯤ ꯉꯟꯇꯥ ꯆꯥꯏ ꯅꯠꯇ꯭ꯔꯗꯤ ꯑꯗꯨꯝ ꯊꯦꯡꯅ ꯆꯥꯏ
ꯍꯧꯖꯤꯛꯇꯤ ꯋꯤꯟꯇꯔ ꯁꯝꯃꯔ ꯃꯇꯝꯅꯤꯅ ꯌꯥꯝ ꯁꯥꯕ꯭ꯔꯥꯗꯣꯝꯗꯗꯤ ꯀꯃꯥꯏꯅ ꯇꯧꯋꯤ
ꯑꯁ ꯑꯩꯈꯣꯏꯗꯤ ꯀꯩꯅꯣ ꯅꯣꯔꯣꯛꯒ ꯆꯞ ꯃꯥꯟꯅꯒꯅꯦ ꯑꯩꯈꯣꯏ ꯈꯨꯟꯗꯤ
ꯑꯁ ꯌꯥꯝ ꯁꯥꯕ꯭ꯔꯣ
ꯎꯝ
ꯌꯥꯝ ꯁꯥꯏꯌꯦ
ꯀꯩꯅꯣ ꯎ ꯋꯥ ꯌꯥꯝ ꯍꯧꯗꯕ꯭ꯔꯥꯅꯦ
ꯍꯧꯋꯦ ꯑꯗꯣ ꯑꯣꯏꯔꯁꯨꯀꯣ ꯃꯅꯤꯄꯨꯔꯗꯗꯤ ꯈ꯭ꯋꯥꯏꯗꯒꯤ ꯁꯥꯕ ꯃꯐꯝꯅꯤ
ꯑ ꯑꯣ ꯈꯪꯉꯦ ꯈꯪꯉꯦ ꯈꯪꯉꯦ ꯈꯪꯉꯦ ꯏꯁ ꯈꯪꯉꯦ ꯈꯪꯉꯦ ꯈꯪꯉꯦ ꯑꯗꯨ ꯀꯩꯅꯣꯗꯤ ꯅꯣꯏ ꯂꯩꯗꯨꯗꯤ ꯃꯊꯛꯇ ꯑꯣꯏꯕ꯭ꯔꯣ ꯃꯈꯥꯗ ꯑꯣꯏꯕ꯭ꯔꯣ
ꯍꯥꯏꯗꯤ ꯑꯩꯈꯣꯏꯗꯤ ꯕꯖꯥꯔꯗꯅꯦ
ꯑꯣ ꯕꯖꯥꯔꯗ ꯑꯁ ꯑꯗꯨꯗꯤ ꯌꯥꯝ ꯄꯥꯛ ꯌꯥꯝꯅ ꯁꯥꯔꯝꯅꯤꯀꯣ
ꯎꯝ ꯌꯥꯝ ꯌꯥꯝ ꯁꯥꯏꯌꯦ
ꯎꯝ ꯎꯝ ꯃꯖꯥꯔꯗ ꯕꯖꯥꯔꯗ ꯂꯩꯕꯅꯤꯅ ꯈꯔꯗꯤ ꯑꯗꯨꯗꯤ ꯃꯤ ꯒꯥꯔꯤꯁꯨ ꯌꯥꯝ ꯆꯤꯂꯝꯃꯅꯤ ꯑꯗꯨꯋꯥꯏꯗꯗꯤ
ꯎꯝ ꯌꯥꯝ ꯆꯤꯜꯂꯦ ꯒꯥꯔꯤꯁꯨ ꯍꯧꯖꯤꯛꯀꯥꯟꯗꯗꯤ ꯄꯥꯛ ꯆꯠꯇꯦꯗ
ꯑꯣ ꯍꯧꯖꯤꯛ ꯍꯧꯖꯤꯛ ꯀꯩꯀꯩꯗꯤ ꯊꯕꯛ ꯏꯪꯈꯥꯡ ꯀꯩꯀꯩ ꯍꯣꯠꯅꯔꯤꯕ
ꯑꯩꯗꯤ ꯀ꯭ꯂꯥꯁ ꯇꯨꯌꯦꯜꯐ ꯀꯥꯔꯤꯌꯦ
ꯀ꯭ꯂꯥꯁ ꯇꯨꯌꯦꯜꯐ ꯑꯣ ꯑꯥꯏ ꯑꯩ ꯒ꯭ꯔꯦꯖꯨꯌꯦꯁꯟ ꯇꯧꯔꯤ
ꯑꯣ ꯐꯩ ꯐꯩ
ꯎꯝ ꯂꯣꯏꯗꯧꯕ ꯌꯥꯝꯗ꯭ꯔꯦ
ꯑꯣ
ꯃꯊꯪ ꯂꯣꯏꯁꯤꯟꯕꯁꯨ ꯌꯥꯕꯅꯦ ꯑꯗꯨ ꯈꯔ ꯊꯦꯡꯉ ꯃꯥꯁꯇ꯭ꯔ ꯐꯥꯎ ꯇꯧꯊꯈꯤꯁꯤꯔꯥ ꯇꯧꯕꯅꯤꯗ
ꯑꯣ ꯑꯣ
ꯀ꯭ꯂꯥꯁ ꯇꯨꯌꯦꯜꯐ ꯀꯥꯔꯕ
ꯎꯝ ꯃꯊꯪ ꯗ ꯊꯥꯔꯅꯤ ꯅꯦꯛꯁ ꯏꯌꯥꯔꯗ ꯀꯣ
ꯑꯥ
ꯆꯍꯤ ꯍꯥꯏ ꯀꯣꯅ ꯏꯌꯔꯗꯣ
ꯎꯝ
ꯑꯗꯣ ꯅꯣꯏꯔꯣꯝꯗꯗꯤ ꯀꯔꯤ ꯌꯦꯟꯁꯥꯡꯅ ꯑꯌꯥꯝꯕ ꯍꯧꯎꯅꯔꯤꯒꯦ
ꯍꯥꯏꯕꯗꯤ ꯎꯁꯣꯏ ꯍꯧꯖꯤꯛ ꯃꯇꯝꯁꯤꯗꯤꯀꯣ ꯎꯁꯣꯏ ꯌꯥꯝꯃꯦ ꯀꯔꯤ
ꯏꯔꯣꯟꯕꯒꯨꯝꯕꯩ ꯆꯥꯅꯕ꯭ꯔꯥ ꯑꯗꯨꯝ ꯑꯥ ꯅꯣꯏꯗꯤ ꯁꯟꯁꯥꯒꯨꯝꯕ ꯑꯣꯊꯥꯒꯨꯝꯕꯁꯨ ꯌꯥꯝ ꯆꯥꯔꯝꯒꯅꯤ
ꯎ ꯆꯥꯗꯦ ꯑꯗꯨꯒꯨꯝꯕ
ꯍ ꯑꯦꯁ ꯀꯩꯅꯣꯗ ꯑꯩꯒꯤ ꯏꯃꯥꯟꯅꯕꯁꯤꯡꯗꯤ ꯑꯩꯅ ꯄꯥꯎ ꯐꯅꯛ ꯑꯩꯒꯤ ꯏꯃꯥꯟꯅꯕꯁꯤꯡ ꯂꯩꯌꯦꯕꯀꯣ ꯑꯗꯣꯝ ꯅꯣꯏ ꯑꯩꯔꯣꯝꯗꯒꯤꯗꯤ ꯃꯣꯏꯗꯤ ꯑꯗꯨꯝ ꯑꯗꯨꯒꯨꯝꯕ ꯈꯔ ꯌꯥꯝ ꯆꯥꯏ ꯍꯥꯏꯕ ꯃꯣꯏꯗꯤ ꯃꯣꯏꯅ ꯍꯥꯏꯕꯗꯤ ꯏꯔꯣꯟꯕꯒꯨꯝꯕꯗꯤ ꯀꯌꯥ ꯆꯥꯟꯅꯗꯦ ꯆꯝꯐꯨꯠꯀꯨꯝꯕ ꯑꯗꯨꯝ ꯆꯥꯏ ꯍꯥꯏꯌꯦꯕꯀꯣ
ꯑ
ꯑꯩꯈꯣꯏꯅ ꯑꯃꯨꯛ ꯑꯩꯈꯣꯏꯗꯤ ꯏꯔꯣꯟꯕ ꯀꯥꯡꯍꯧ ꯂꯥꯏꯅ ꯆꯥꯏꯗꯅ ꯂꯣꯟꯝꯗꯗꯤ ꯑꯩꯉꯣꯟꯗꯗꯤ
ꯎꯝ
ꯀꯥꯡꯍꯧꯁꯤꯗꯤ ꯑꯗꯨꯝ ꯀꯝꯄꯜꯁꯔꯤ ꯑꯗꯨꯝ ꯌꯥꯎꯅꯔꯦꯕ ꯅꯨꯃꯤꯗꯥꯡ ꯀꯝ ꯇꯧꯕꯗ ꯀꯥꯡꯉꯧꯁꯤꯅ ꯉꯥꯒꯨꯝꯕꯅ ꯑꯗꯨꯝ ꯇꯧꯔꯛꯦꯅ
ꯑꯣ ꯍꯣ ꯏꯁꯁ ꯅꯣꯏꯗꯤ ꯑꯗꯨꯗꯤ ꯆꯥꯕꯗ ꯌꯥꯝ ꯍꯩꯕ ꯃꯥꯜꯂꯦꯅ
ꯌꯥꯔꯣ ꯈꯔ ꯑꯗꯨꯝ ꯑꯦ ꯑꯩꯈꯣꯏꯗꯤ ꯑꯩꯗꯤ ꯋꯣꯛ ꯀꯌꯥꯕꯨ ꯍꯩꯇꯦ ꯑꯗꯣ ꯈꯪ ꯈꯪꯗꯦꯕ ꯑꯗꯨꯒ ꯑꯩꯅ ꯅꯣꯏꯔꯣꯡꯒꯤ ꯏꯃꯥꯟꯅꯕ ꯈꯔ ꯇꯤꯟꯅꯩꯑꯕꯀꯣ ꯇꯤꯟꯅꯕ ꯀꯥꯟꯗ ꯃꯣꯏ ꯃꯣꯏꯗꯨ ꯇꯤꯟꯅꯔꯛꯄ ꯃꯇꯝꯗꯒꯤ ꯑꯝꯇ ꯆꯥꯗꯕ ꯆꯥꯛ ꯃꯌꯥꯝ ꯏꯟꯁꯥꯡ ꯃꯌꯥꯝ ꯃ ꯆꯥꯔꯑꯦ ꯑꯅꯧ ꯑꯅꯧꯕ
ꯎꯝ
ꯀꯩ ꯀꯩꯅꯣꯒꯤ ꯑ ꯁꯧꯒ꯭ꯔꯤꯗꯣ ꯁꯧꯒ꯭ꯔꯤꯒꯤ ꯀꯩꯅꯣꯗꯣ ꯁꯧꯒ꯭ꯔꯤ ꯃꯅꯥ ꯁꯤꯡꯖꯨ ꯆꯥꯔꯛꯑꯦ
ꯑ
ꯑꯗꯣ ꯍꯪꯒꯥꯝ ꯃꯔꯨꯒꯤ ꯑꯃꯦꯠꯄ ꯑꯃ ꯆꯥꯔꯛꯑꯦ ꯍꯪꯒꯥꯝ ꯃꯔꯨꯗꯤ ꯁꯨꯡꯕ ꯑꯃ ꯑꯗꯨꯁꯨ ꯆꯥ ꯍꯩꯔꯛꯑꯦ ꯑꯗꯅ ꯑꯗꯨꯝ ꯈꯥꯔ ꯍꯥꯎꯋꯦ ꯑꯗꯨꯝ ꯍꯥꯎꯋꯦ ꯕꯤꯍꯥꯎꯋꯦꯕꯀꯣ ꯑꯗꯨꯁꯨ ꯌꯥꯝ ꯍꯥꯏꯅꯔꯛꯑꯦꯕ ꯑꯗꯨꯝ ꯑꯗꯨ ꯀꯩꯅꯣꯒꯤ ꯑ ꯀꯩꯅꯣꯒꯤ ꯎꯝ ꯁꯧꯀ꯭ꯔꯤꯒꯤ ꯃꯔꯨꯗꯣ ꯁꯀ꯭ꯔꯤꯒꯤ ꯃꯔꯨꯒꯤ ꯑꯗꯨꯗ ꯉꯥꯔꯤ ꯑꯃꯒꯤ ꯃꯅꯝ ꯆꯦꯟꯕ ꯇꯧꯕꯗꯣ ꯍꯥꯏꯦꯐꯦꯠ ꯑꯗꯨꯁꯨ ꯑꯗꯨꯁꯨ ꯆꯥꯏ ꯑꯗꯨꯁꯨ ꯌꯥꯝ ꯆꯥꯏꯦ ꯑ ꯍꯣꯏ ꯑꯗꯨꯗꯣ ꯑꯩꯁꯨ ꯑꯩꯗꯤ ꯑꯍꯥꯟꯕꯗ ꯀꯩꯅ ꯁꯤꯕꯨ ꯆꯥ ꯌꯥꯕ꯭ꯔꯥꯅꯤ ꯍꯥꯏꯔꯦ ꯃꯣꯏꯅ ꯌꯥꯕꯅꯤ ꯌꯥꯗ꯭ꯔꯗꯤ ꯀꯩꯗꯧꯕ ꯆꯥꯔꯣꯏꯅꯣ ꯍꯥꯏꯔꯦ ꯑꯗꯨꯗ ꯑꯩꯅ ꯑꯦ ꯑꯩꯁ ꯑꯩꯈꯣꯏꯔꯣꯝꯗꯗꯤ ꯑꯗꯨꯕ ꯒ꯭ꯌꯥ ꯆꯥꯗꯦꯕ ꯑꯍꯥꯟꯕꯗꯅꯦ ꯑꯩ ꯑꯍꯥꯟꯕ ꯑꯣꯏꯕꯅꯤꯅ ꯑꯁ ꯈꯤꯇꯪꯒ ꯀꯤꯔꯛꯀ ꯇꯧꯋꯦ ꯏꯁꯥꯗꯒ ꯆꯥ ꯑꯩꯕꯨ ꯍꯩꯅꯒꯗ꯭ꯔꯥ ꯍꯩꯅꯔꯣꯏꯗ꯭ꯔꯥ ꯍꯥꯏꯅ
ꯑꯥ
ꯃꯣꯏꯁꯦ ꯆꯥꯕ ꯃꯇꯝꯗꯗꯤ ꯍꯩꯅꯔꯛꯑꯦ ꯐꯖꯅ
ꯍꯣꯏ ꯑꯩꯈꯣꯏꯗꯤ ꯑꯗꯣ ꯁꯧꯒꯔꯤ ꯃꯔꯨꯗꯣ ꯑꯗꯨꯝ ꯆꯥꯕꯅꯦ ꯉꯥꯔꯤ ꯅꯣꯏ ꯉꯥꯔꯤ ꯆꯥꯕꯗꯧꯅꯨꯀꯣ ꯝ ꯆꯥꯕꯅꯦ
ꯑꯗꯨ ꯅꯨꯡꯗꯥꯡꯈꯩ ꯈꯪꯉꯤꯗꯅ ꯅꯅꯨꯡꯗꯥꯡꯈꯩꯗꯣ
ꯍꯥ ꯅꯣꯡ ꯈꯪꯗꯦ
ꯂꯨꯈꯨꯝꯊꯥꯏꯗꯣ
ꯑꯣ ꯑꯦꯁ ꯌꯥꯝ ꯍꯩꯔꯝꯃꯤꯅ ꯑꯩꯈꯣꯏ ꯈꯨꯟꯒꯤ ꯅꯨꯄꯤꯒ ꯀꯣꯏꯕ ꯃꯥꯜꯂꯦꯀꯣꯏ
ꯑꯩꯒꯤ ꯏꯃꯥꯟꯅꯕ ꯌꯥꯝ ꯂꯩꯕ ꯑꯩꯗꯤ ꯂꯣꯏꯅ ꯇꯤꯟꯅꯩꯌꯦꯕ ꯑꯩꯗꯤ ꯂꯣꯏꯅꯃꯛ ꯃꯤꯁ ꯇꯣꯏꯅ ꯇꯤꯟꯅꯩꯑꯕꯀꯣ ꯇꯤꯟꯅꯩ ꯁꯨꯅ ꯇꯤꯟꯅꯩ ꯑꯣꯏꯗꯤ ꯑꯩꯗꯤ ꯑꯌꯥꯝꯕ ꯑꯩ ꯍꯥꯐ ꯇꯪꯈꯥꯏꯃꯨꯛꯇꯤ ꯂꯣꯏ ꯈꯪꯉꯛꯑꯕꯅꯤ ꯈꯔ ꯈꯔ ꯈꯔ ꯀꯣ ꯂꯣꯏꯅ ꯌꯦꯡꯍꯥꯡꯅꯕꯁꯤꯡꯁꯦ ꯑꯩꯅ ꯑ ꯑꯩꯩꯅꯩꯗꯣꯛꯄ ꯍꯩꯇ꯭ꯔꯒꯁꯨ ꯅꯣꯏꯅ ꯍꯥꯏꯕ ꯁꯤꯡꯗꯣ ꯑꯩ ꯈꯔ ꯈ ꯒ꯭ꯌꯥꯟ ꯇꯥꯔꯒ ꯑꯩꯅ ꯑꯃꯨꯛ ꯑꯩꯈꯣꯏꯗ ꯑꯃꯨꯛ ꯍꯥꯏꯗꯣꯛꯄ ꯍꯪꯉꯝꯃꯦꯕ
ꯑꯗꯨꯅ ꯑꯗꯨꯅ ꯑꯌꯥꯝ ꯑꯌꯥꯝꯕ ꯈꯪꯉꯛꯏꯅꯤ ꯑꯁ ꯑꯩꯁꯨ ꯑꯍꯥꯟꯕꯗꯗꯤ ꯐꯖꯅ ꯑꯩꯁ ꯈꯪꯅꯤꯡꯕ ꯄꯣꯛꯇꯕꯅꯦꯕ ꯃꯣꯏꯒ ꯑꯗꯨꯝ ꯂꯩꯃꯤꯟꯅꯔꯛꯄꯗꯀꯣ ꯆꯍꯤ ꯑꯃꯃꯨꯛ ꯁꯨꯀꯠꯂꯛꯑꯦꯕ ꯃꯣꯏꯅꯗ ꯑꯍꯥꯟꯕꯗꯤ ꯑꯅꯤ ꯁꯨꯔꯛꯄ ꯃꯇꯝꯗꯗꯤ ꯑꯩꯁꯦ ꯈꯕꯛ ꯈꯕꯛ ꯁꯨꯝ ꯈꯪꯉꯛꯑꯦꯕ ꯉꯥꯡꯅꯕꯁꯦ
ꯑꯣ
ꯑꯍꯥꯟꯕꯗꯗꯤ ꯑꯩꯉꯣꯟꯗꯁꯨ ꯃꯣꯏꯅ ꯁꯤꯗꯔꯤꯅꯤ ꯀꯩꯅꯣ ꯅꯣꯏ ꯃꯣꯏ ꯂꯣꯟ ꯉꯥꯡꯉꯒ ꯑꯩꯅ ꯈꯪꯗꯕꯅꯤꯅ ꯑꯩ ꯀꯔꯤ ꯍꯥꯏꯅꯣ ꯈꯪꯗꯦ ꯑꯩꯁꯨ ꯁꯨꯝ ꯑꯩꯅ ꯑꯗꯨꯝ ꯑꯇꯣꯞꯄ ꯏꯃꯥꯟꯅꯕꯗ ꯈꯔ ꯑꯃꯨꯛ ꯍꯪꯕ ꯀꯩ ꯍꯥꯏꯅꯣ ꯃꯥꯅ ꯍꯥꯏ ꯁꯨꯃꯥꯏꯅ ꯍꯥꯏ ꯍꯥꯏꯕꯅꯤ ꯍꯥꯏꯔꯦꯀꯣ ꯑꯗꯨꯗꯤ ꯑꯗꯨꯝ ꯑꯩꯅ ꯈꯪꯍꯕ ꯑꯩꯗꯤ ꯈꯔ ꯈ ꯍꯥꯏ ꯀꯔꯦ ꯌꯥꯝ ꯅꯨꯡꯉꯥꯏꯌꯦ ꯈꯪꯕꯁꯤꯁꯨ
ꯍꯣꯏ ꯌꯥꯝ ꯐꯕꯅꯦ ꯂꯣꯟ ꯑꯗꯨꯝ ꯈꯪꯕꯗꯣ
ꯁꯤꯅꯁꯨ ꯅꯨꯡꯉꯥꯏꯑꯕ ꯍꯥꯏꯕꯗꯤ ꯑꯇꯣꯞꯄ ꯆꯠꯂꯒꯁꯨ ꯅꯨꯡꯉꯥꯏꯇ꯭ꯔꯣ ꯃꯤꯁꯨ ꯌꯥꯝꯈꯠꯂꯛꯑꯦ
ꯎꯝ
ꯏꯁ ꯃꯃꯥꯡꯁꯨ ꯑꯣꯔꯦꯟꯁ ꯐꯁꯇꯤ ꯐꯀꯗꯣ
ꯑꯥ ꯑꯥ
ꯑ ꯑꯗꯨꯗꯣ ꯂꯥꯛꯑꯣ ꯍꯥꯏꯕꯅꯦꯕ ꯂꯥꯛꯅꯤꯡꯕꯅꯦꯕ ꯑꯗꯨꯒꯗꯣ ꯃꯇꯝ ꯐꯪꯗ꯭ꯔꯕ ꯂꯥꯛꯀꯦ ꯇꯧꯕꯗꯣ ꯍꯟ ꯍꯟꯗꯛꯀ ꯇꯧꯕꯗꯤ ꯁꯣꯏꯅꯅꯗꯤ ꯆꯠꯇꯣꯏꯅꯦꯕ
ꯍꯣꯏ ꯂꯥꯛꯑꯣ ꯑꯗꯨꯝ ꯒꯥꯔꯤꯗꯣ ꯑꯗꯨꯝ ꯆꯠꯗꯤ ꯆꯠꯇꯅꯦ
ꯑꯧ ꯆꯠꯂꯦ ꯍꯟꯗꯛꯄꯨꯗꯤ ꯑꯩꯈꯣꯏ ꯏꯆꯦ ꯑꯃꯁꯨ ꯑꯗꯨꯝ ꯆꯠꯈꯤꯑꯕ ꯀꯒꯥꯔꯤ ꯑꯗꯨꯝ ꯆꯦꯂꯦꯗꯅ ꯀꯩꯁꯨ ꯗꯤ ꯇꯧꯗꯦ ꯑꯗꯨꯝ ꯆꯦꯜꯂꯦ ꯑꯗꯨꯅ ꯑꯩꯁꯨ ꯌꯥꯔꯒ ꯃꯊꯪꯗꯗꯤ ꯀꯣꯟꯅ ꯇꯤꯔꯣꯇ ꯑꯣꯏꯔꯗꯤ ꯁꯣꯏꯗꯅ ꯂꯥꯛꯇꯅ ꯑꯩꯈꯣꯏꯒꯤ ꯑꯩꯈꯣꯏ
ꯗ ꯂꯩ ꯍꯥꯏ ꯔꯣꯏ ꯐꯦꯁꯇꯤꯚꯦꯜ ꯁꯨꯡ ꯆꯠ ꯆꯠꯇꯦ ꯑꯩꯒꯤ
ꯑꯁ ꯂꯣꯏ ꯑꯗꯨꯗ ꯂꯩ ꯑꯗꯨꯗ ꯅꯣꯏ ꯉꯥꯛꯇ ꯂꯩꯔ ꯑꯣꯔꯦꯖ ꯐꯦꯁꯇꯤꯚꯦꯜ ꯌꯥꯎ ꯉꯝꯗ꯭ꯔꯗꯤ ꯅꯣꯏꯗꯤ ꯌꯥꯗ꯭ꯔꯦꯗ
ꯑꯩꯈꯣꯏꯗꯤ ꯑꯩꯈꯣꯏꯗꯤ ꯁꯉꯥꯏ ꯐꯦꯁꯇꯤꯚꯦꯜ ꯇꯧꯋꯦꯅꯉꯥꯏ ꯐꯦꯁꯇꯤꯚꯦꯜꯗꯤ ꯃꯤꯁ ꯑꯥꯎ ꯑꯗꯨꯝ ꯂꯦꯠꯇꯕꯤ ꯑꯗꯨꯝ ꯆꯠꯄꯅꯤ ꯁꯥꯏ ꯐꯦꯁꯇꯤꯚꯦꯜꯗꯗꯤ ꯅꯨꯡꯉꯥꯏꯗꯅ
ꯑꯥ ꯍꯣꯏ
ꯁꯉꯥꯏ ꯐꯦꯁꯇꯤꯚꯦꯜ ꯑꯩꯈꯣꯏ ꯑꯩꯈꯣꯏꯔꯣꯝ ꯇꯧꯕꯒꯤꯗꯣ ꯉꯥꯏꯌꯦꯕꯀꯣ ꯑ ꯆꯥꯎ ꯆꯥꯎꯅ ꯁꯤꯟꯕ ꯃꯇꯝꯗ ꯑꯗꯨꯅ ꯑꯣꯔꯦꯟꯖ ꯐꯦꯁꯇꯤꯚꯦꯜꯗꯗꯤ ꯐꯣꯏ ꯑꯗꯨꯝ ꯆꯠꯄ ꯐꯪꯗ꯭ꯔꯒꯁꯨ ꯂꯥꯏꯞꯇꯗꯤ ꯌꯦꯡꯉꯦꯕ ꯍꯟꯗꯛ ꯍꯟꯗꯛ ꯀꯩꯅꯣꯗ ꯑꯣꯔꯦꯟꯖ ꯐꯦꯁꯇꯤꯚꯦꯜꯗ ꯌꯥꯎꯈꯤꯕ ꯅꯨꯄꯤ ꯑꯃ ꯍꯟꯗꯛ ꯃꯦꯟ ꯐꯤꯠꯇ ꯌꯥꯎꯕ ꯑꯃ ꯆꯥꯛ ꯀꯥꯃꯩ ꯈꯪꯕ꯭ꯔꯥ
ꯑ ꯑꯣ
ꯑꯗꯨꯗ ꯍꯟꯛ ꯃꯦꯟ ꯐ꯭ꯤꯠꯇ ꯁꯦꯀꯦꯟ ꯇꯥꯕꯅꯦ ꯑꯗꯣ
ꯑꯣ
ꯃꯥꯒꯤ ꯌꯦꯡ ꯆꯠꯂꯤꯕ ꯑꯩꯈꯣꯏ ꯑꯩ ꯑꯁ ꯅꯨꯡꯉꯥꯏꯖꯅꯦ ꯃꯥꯗꯣ ꯑꯩꯗꯣ ꯑꯍꯥꯟꯕ ꯏꯝꯐꯥꯜ ꯏꯝꯐꯥꯜꯒꯤ ꯅꯒꯥ ꯃꯄꯥꯜ ꯀꯩꯅꯣ ꯍꯡꯅ ꯅꯅꯥꯒꯥ ꯃꯄꯥꯜ ꯕꯖꯥꯔꯗꯣ ꯁꯦꯀꯦꯟ ꯍꯦꯟꯒ ꯌꯥꯝ ꯌꯣꯟꯕꯗꯣ ꯁꯦꯀꯦꯟ ꯍꯦꯟ ꯑꯗꯨꯗꯣ ꯈꯪꯉꯤꯅ
ꯎꯝ ꯈꯪꯉꯦ
ꯆꯀꯦ ꯑꯗꯨ ꯑꯗꯨꯗ ꯑꯩꯒ ꯃꯥꯒꯁꯦ ꯊꯩꯅꯔ ꯆꯠꯈꯤꯕ ꯅꯣꯡꯃ ꯑꯃꯒ ꯀꯣ
ꯑꯥ
ꯑꯩꯅ ꯑꯁꯤ ꯅꯨꯄꯤꯁꯦ ꯎꯈ꯭ꯔ ꯑꯃ ꯇꯧꯋꯗ ꯍꯥꯏꯅ ꯈꯜꯂ ꯀꯥꯟꯗ ꯀꯦ ꯑꯦꯜ ꯄꯥꯝꯍꯩꯒꯤ ꯏꯁꯩꯗ ꯌꯥꯎꯈꯤꯕ ꯃꯥ ꯌꯥꯎꯈꯤꯕꯗꯣ ꯍꯗꯅ ꯑꯗꯨꯗ ꯑꯩꯅ ꯑꯦ ꯑꯩ ꯁꯤ ꯅꯨꯄꯤꯁꯤ ꯎꯔꯦ ꯎꯔꯦ ꯅꯤꯡꯁꯤꯡꯉꯀꯥꯟꯗ ꯃꯥ ꯑꯣꯏ ꯂꯩꯔꯝꯃꯦ ꯑꯗꯨꯗꯩꯅ ꯑꯩꯅ ꯑꯃꯨꯛ ꯍꯜꯂꯛꯑꯀꯥꯟꯗ ꯏꯃꯥꯟꯅꯕꯁꯤꯡꯗ ꯋꯥ ꯋꯥꯔꯤ ꯇꯝꯃꯦ ꯑꯩ ꯁꯨꯃꯥꯏ ꯁꯨꯃꯥꯏꯅ ꯊꯦꯡꯅꯔꯤ ꯑꯗꯨꯅ ꯅꯨꯄꯤꯗꯣ ꯌꯥꯝ ꯋꯥꯡꯕꯁꯨ ꯅꯠꯇꯦ ꯑꯗꯨꯝ ꯑꯩꯅꯗꯤ ꯍꯦꯜꯂꯦ ꯃꯉꯣꯟꯗꯒꯤꯗꯒꯤꯗꯤ ꯌꯥꯝ ꯍꯦꯜꯂꯦ ꯑꯗꯣ ꯃꯥꯗꯤꯦ ꯃꯁꯥꯁꯗ ꯌꯥꯝꯅ ꯄꯥꯛꯑ ꯍꯥꯏꯌꯦ ꯑꯩꯣꯅ ꯃꯁꯥꯗꯣ ꯌꯥꯝ ꯄꯥꯛꯑꯦꯕ ꯃꯥꯥꯗꯣ ꯃꯁꯥ ꯌꯥꯝꯅ ꯄꯥꯔ ꯑꯞ ꯇꯧꯔꯒ ꯂꯩꯌꯦ ꯃꯥꯗꯣꯝ ꯋꯥꯡꯗꯤ ꯈꯔ ꯈꯛꯇꯤ ꯑꯗꯨꯝ ꯋꯥꯡꯉꯦꯕꯀꯣ ꯃꯉꯣꯟꯗꯗꯤ ꯑꯩꯅ ꯑꯃꯨꯛ ꯈꯔ ꯍꯦꯜꯂꯦꯕꯀꯣ ꯊꯩꯅꯔ ꯆꯠꯄꯗꯣ ꯌꯦꯡꯕꯗꯀꯣ ꯑꯗꯣ ꯅꯍꯥꯟ ꯅꯍꯥꯟ ꯃꯦꯟꯐꯤꯠꯀꯤꯗ ꯌꯥꯎꯋꯦꯕ ꯃꯥ ꯌꯥꯎꯔꯛꯄꯗꯣ ꯏꯁ ꯃꯥꯅ ꯀꯩꯅꯣꯒꯤ ꯁꯦꯠꯂꯛꯄ ꯃꯇꯝꯗ ꯌꯥꯝ ꯐꯖꯩꯕ ꯐꯅꯦꯛ ꯀꯩ ꯁꯦꯠꯂꯛꯄ ꯃꯇꯝꯗꯣ ꯈꯨꯔꯖꯕꯅꯦꯍ ꯑꯩ ꯌꯦꯡ ꯑꯩ ꯁꯤ ꯑꯩꯅ ꯃꯥ ꯁꯦꯀꯦꯟ ꯐꯥꯔꯁ ꯇꯧꯔꯤꯁꯤ ꯇꯥꯍꯟꯅꯤꯡꯕꯅꯦ ꯁꯦꯀꯦꯟ ꯇꯔꯐꯗ ꯌꯥꯝ ꯐꯔꯦ ꯃꯥ ꯇꯣꯞ ꯐꯥꯏꯞꯇ ꯆꯠꯂꯛꯄꯗ ꯍꯔꯥꯎꯕꯅꯦ ꯁꯤꯗꯤ ꯑꯩ ꯁꯄꯣꯔꯠ ꯇꯧꯕꯅꯦ ꯑꯗꯨ ꯅꯨꯕꯤꯗ
ꯑ ꯍꯣꯏ ꯐꯖꯕꯅꯦ
ꯎꯝ ꯐꯖꯩꯌꯦ ꯃꯥꯗ ꯑꯣꯔꯦꯟꯁꯇꯒꯤ ꯑꯩꯅ ꯑꯩꯁ ꯌꯥꯏꯍꯦꯌꯦ ꯈꯜꯂꯝꯃꯦ ꯑꯗꯨꯕꯨ ꯑꯣꯔꯦꯟꯁꯇꯒꯤꯗꯣ ꯑꯩ ꯃꯨꯟꯅꯗꯤ ꯟꯅ ꯌꯦꯡꯁꯤꯟꯗꯕ ꯍꯥꯏꯕꯗꯤ ꯃꯥꯒꯤ ꯃꯦꯀꯞ ꯇꯧꯕ ꯃꯌꯥꯝꯗꯨꯅꯀꯣ ꯑꯗꯨꯗ ꯑꯩꯅ ꯀꯦ ꯑꯦꯜ ꯄꯥꯃꯩꯒꯤꯗ ꯃꯕꯥꯅꯤꯒꯤ ꯑꯃ ꯄ꯭ꯔꯦꯌꯥꯔ ꯇꯧꯕꯩ ꯃꯇꯥꯡ ꯑꯃ ꯌꯥꯎꯈꯤꯗꯅ
ꯑꯥ ꯑꯗꯨ ꯃꯇꯥꯡꯗꯗꯤ ꯑꯩꯅ ꯍꯁ ꯍꯥꯏ ꯃꯇꯥꯡꯁꯨ ꯌꯥꯝꯅꯃꯤ ꯑꯩꯅ ꯅꯨꯡꯁꯤꯕꯗ ꯃꯃꯒꯤ ꯑꯦꯛꯇꯤꯡꯗꯣ ꯑꯗꯨꯒ ꯑꯥ ꯑꯗꯨꯝ ꯅꯣꯏꯔꯣꯝꯗꯗꯤ ꯎꯝ ꯈ꯭ꯔꯤꯁꯃꯥꯁꯀꯤꯤ ꯀꯩꯅꯣ ꯇꯧꯕ꯭ꯔꯣ ꯐꯖꯅ ꯑꯗꯨꯝ
ꯈ꯭ꯔꯤꯁꯃꯥꯁ ꯑꯗꯨꯝ ꯅꯨꯡꯉꯥꯏꯌꯦ ꯑꯩꯈꯣꯏꯗꯤ ꯈ꯭ꯔꯤꯁꯃꯥꯁ ꯑꯩꯈꯣꯏ ꯈꯨꯟꯗꯗꯤꯀꯣ ꯁꯥꯃꯟꯗꯒꯤ ꯈ꯭ꯔꯤꯁꯃꯥꯁ ꯃꯇꯝꯗꯁꯨ ꯐꯦꯟ ꯎꯪꯉꯒ ꯈ꯭ꯔꯤꯁꯃꯥꯁ ꯇꯧꯕꯅꯦ
ꯎꯝ ꯑꯩꯈꯣꯏꯒꯤꯗꯤꯀꯣ ꯎꯝ ꯑꯩꯈꯣꯏꯒꯤꯗꯤ ꯀꯩꯅꯣ ꯇꯧꯋꯦ ꯏꯝꯐꯥꯜꯗ ꯑꯣꯏꯅ ꯄꯨꯂꯞ ꯄꯨꯜꯂꯦꯕꯀꯣ
ꯑꯣ
ꯀꯩꯅꯣꯒꯤ ꯑꯥꯔ ꯕꯤ ꯁꯤ ꯁꯤ ꯈꯪꯉꯤꯗꯅ
ꯍꯣꯏ ꯍꯣꯏ ꯍꯣꯏ
ꯑꯗꯨꯗ ꯂꯩ ꯀꯥꯏꯌꯦ ꯑꯩꯁꯨ ꯑꯗ ꯑꯩꯈꯣꯏ ꯏ ꯃꯥ ꯑꯣ ꯑꯩ ꯆꯅꯦ ꯑ ꯑꯗꯨꯗ ꯀꯥꯏꯇꯦ ꯑꯩꯈꯣꯏꯒꯤ ꯑꯩꯈꯣꯏ ꯏꯃꯥꯟꯅꯕꯁꯤꯡꯗꯣ ꯑꯗꯨꯒ ꯑꯍꯥꯟ ꯑꯍꯥꯟꯕ ꯀꯥꯃꯤꯟꯅꯩꯣ ꯃꯣꯏꯒ ꯄꯨꯂꯞ ꯃꯣꯏꯒ ꯑꯍꯥꯟꯕ ꯀꯥꯃꯤꯟꯅꯩ ꯑꯥꯔ ꯕꯤ ꯁꯤ ꯁꯤꯗ ꯀꯥꯔꯦ ꯑꯗꯨꯗ ꯑꯩꯅ ꯍꯥꯏꯕꯁꯤ ꯁꯤꯗꯣ ꯀꯥꯕꯗꯣ ꯑꯍꯥꯟꯕꯅꯦꯕ ꯐꯥꯔꯁ ꯇꯥꯏꯝ ꯀꯥꯕ ꯃꯇꯝꯗꯗꯤ ꯑꯦꯁ ꯃꯌꯥꯝꯗꯣ ꯌꯥꯝ ꯇꯤꯟꯕꯗ ꯅꯨꯡꯉꯥꯏꯅ ꯑꯗꯒꯤ ꯃꯣꯏꯒꯤ ꯃ꯭ꯌꯨꯖꯤꯛ ꯁꯤꯁꯇꯦꯝꯗꯨꯁꯨ ꯁꯥꯎꯟꯒꯁꯦ ꯌꯥꯝ ꯅꯨꯡꯉꯥꯏꯌꯦꯕ ꯑꯗꯨꯗ ꯑꯗꯨ ꯇꯤꯃꯟ ꯐꯥꯎꯃꯩꯗꯣ ꯍꯪꯉꯤꯗꯅ
ꯍꯣꯏ ꯍꯣꯏ ꯍꯣꯏ
ꯑ ꯁꯃꯥꯟꯒꯄꯤ ꯆꯤꯡ ꯇꯧꯕꯁꯦ ꯑꯩꯅꯒ ꯇꯥꯎꯕꯁꯦ ꯌꯥꯝ ꯅꯨꯡꯉꯥꯏꯕ ꯑꯍꯥꯟꯕꯗ ꯑꯍꯥꯟꯕꯗ ꯑꯩ ꯈꯪꯗꯦꯕ ꯑꯗꯨꯗ ꯃꯥꯅ ꯇꯥꯏꯃꯤꯗ ꯑ ꯀꯩꯅꯣꯗ ꯍꯥꯏꯔꯛ ꯏꯪꯂꯤꯁꯇ ꯍꯥꯏꯔꯛꯄ ꯃꯇꯝꯗꯈꯤꯇꯪꯕꯅꯦ ꯑꯩꯅ ꯉꯥꯡꯉꯕꯁꯦ ꯃꯥꯅ ꯀꯔꯤ ꯍꯥꯏꯅꯣ ꯀꯔꯤ ꯍꯥꯏꯅꯣ ꯍꯥꯏꯁꯦ ꯕꯥꯕꯜꯗ ꯑꯗꯨꯝ ꯌꯦꯡꯕ ꯆꯝꯦꯀꯣ
ꯑꯥ ꯑꯥ ꯑꯥ ꯅꯨꯡꯉꯥꯏꯕꯅꯦ ꯃꯥ ꯑꯍꯣꯏ ꯃꯥꯒꯤꯗ ꯌꯥꯝ ꯅꯨꯡꯉꯥꯏꯕꯅꯦ ꯇꯥꯕ ꯌꯥꯝ ꯅꯨꯡꯉꯥꯏꯕꯅꯦ
ꯎꯝ ꯅꯨꯡꯉꯥꯏ ꯑꯗꯨꯅ ꯑꯩꯁꯨ ꯑꯍꯥꯡꯉꯦ ꯑ ꯀꯩꯅꯣꯒ ꯑꯩꯒꯤ ꯍꯟꯗꯛꯇꯤ ꯌꯥꯝꯅꯀꯣ ꯅꯨꯡꯉꯥꯏ ꯅꯨꯡꯉꯥꯏꯕ ꯍꯥꯏꯇꯥꯔꯦꯀꯣ ꯑꯁ ꯀꯩꯅꯣ ꯇꯧꯔꯛꯄ ꯃꯇꯝꯗꯒꯤꯗꯤ ꯍꯦꯟꯅ ꯍꯦꯟꯅ ꯅꯨꯡꯉꯥꯏꯕꯥꯎ ꯌꯥꯝ ꯐꯪꯉꯦꯕ ꯑꯩꯈꯣꯏꯗꯤ ꯕꯣꯔ ꯌꯥꯝ ꯀꯣ ꯐꯖꯅ ꯏꯁꯣꯔꯅ ꯐꯖꯅ ꯁꯤꯖꯤꯟꯅꯔꯛꯄ ꯇꯥꯏꯃꯤꯡ ꯈꯔ ꯀꯣ ꯑꯩꯉꯣꯟꯗ ꯊꯦꯡꯅꯕ ꯀꯣ ꯑꯩꯒꯤ ꯑꯩꯅ ꯀꯃꯣ ꯇꯧꯔꯒ ꯃꯤꯕꯨ ꯐꯒꯠꯍꯟꯕ ꯑꯅꯥꯕ ꯐꯒꯠꯍꯟꯕꯀꯣ ꯑꯗꯨꯒꯨꯝꯕ ꯌꯥꯎꯔꯛꯄ ꯃꯇꯝꯗ ꯌꯥꯝ ꯍꯔꯥꯎꯕꯗꯣ
ꯑꯣ ꯅꯪꯣ ꯅꯪꯅ
ꯍꯣꯏ ꯑꯩꯅꯅꯦ ꯃꯤꯁꯦ ꯑꯅꯥꯕꯁꯦ ꯑꯩꯅ ꯃꯥꯒꯤꯗꯃꯛꯇ ꯄ꯭ꯔꯦꯌꯥꯔ ꯇꯧꯕꯤꯔꯦꯅ